ꯕꯣ ꯇꯥꯔ ꯕꯣ
ꯇꯥꯕ꯭ꯔꯣ
ꯇꯥꯏꯌꯦ ꯇꯥꯏꯌꯦ ꯀꯩꯗꯧꯔꯝꯃꯤꯅꯣ ꯇꯥꯗꯕ꯭ꯔꯣ
ꯇꯥꯟꯅꯗ꯭ꯔꯦ ꯍꯂꯣ
ꯍꯂꯣ ꯍꯂꯣ
ꯍꯜꯂꯣ
ꯇꯥꯗꯕ꯭ꯔꯣ ꯍꯜꯂꯣ
ꯍꯂꯣ
ꯇꯥꯕ꯭ꯔꯣ ꯇꯥꯔꯕꯣ ꯇꯥꯗ꯭ꯔꯕꯣ ꯍꯜꯂꯣ
ꯍꯜꯂꯣ
ꯇꯥꯇ꯭ꯔꯕꯣ ꯇꯥꯗ꯭ꯔꯥꯕꯔꯣ
ꯍꯜꯂꯣ
ꯇꯥꯗ꯭ꯔꯕꯣ
ꯑꯣ ꯇꯥꯔꯦ ꯇꯥꯔꯦ ꯍꯜꯂꯣ
ꯇꯥꯔꯕ ꯅꯠꯇ꯭ꯔꯣ
ꯇꯥꯕ꯭ꯔꯣ
ꯇꯥꯏꯌꯦꯃꯤ
ꯑꯃꯨꯛ ꯇꯥꯗ꯭ꯔꯕ ꯈꯪꯗꯦ ꯍꯜꯂꯣ
ꯅꯪ ꯇꯥꯗꯕ꯭ꯔꯣ ꯑꯩ ꯇꯥꯏꯌꯦ
ꯇꯞꯅ ꯇꯥꯌꯦ
ꯇꯞꯅ ꯑꯗꯨꯝ ꯇꯥꯕꯅꯤ ꯅꯥꯀꯣꯡꯗ ꯍꯥꯞꯆꯤꯜꯂꯣ ꯐꯣꯟꯗꯣ ꯌꯥꯗ꯭ꯔꯗꯤ
ꯄꯠ-ꯄꯠ ꯇꯠꯄꯥ
ꯇꯥꯔꯕ ꯅꯇ꯭ꯔꯣ ꯍꯧꯖꯤꯛ
ꯌꯥꯗꯦ
ꯇꯥꯗꯕ꯭ꯔꯣ
ꯍ ꯑꯍ ꯅꯪ ꯋꯥ ꯑꯃ-ꯅꯤ ꯉꯥꯡꯉꯛꯑꯣꯅꯦ ꯑꯗꯨꯝ ꯇꯥꯕ꯭ꯔ ꯌꯦꯡꯁꯦ
ꯑꯩꯗꯤ ꯑꯗꯨꯝ ꯇꯥꯏꯌꯦ ꯅꯪꯅ ꯉꯥꯡꯉꯤꯗꯣ ꯅꯪ ꯇꯥꯗꯕ꯭ꯔꯕ ꯀꯩꯗꯧꯔꯝꯃꯤꯅꯣ ꯍꯧꯖꯤꯛ ꯇꯥꯏꯌꯦ
ꯇꯥꯗ꯭ꯔꯥꯕꯣ
ꯑꯩ ꯇꯥꯏꯌꯦ ꯅꯪ ꯇꯥꯗꯕ꯭ꯔꯣ
ꯅ‌ꯣꯄꯒ ꯂꯩꯕ꯭ꯔ ꯈꯪꯗ‌ꯦ
ꯇꯥꯗ꯭ꯔꯕꯣ
ꯈꯔ ꯈꯔ ꯇꯥ ꯏꯈꯔ ꯈꯔ ꯇꯥ ꯌꯥꯗ꯭ꯔꯦꯅꯦ
ꯐꯣꯟ ꯂꯥꯞꯅ ꯊꯝꯕ꯭ꯔꯣ ꯐꯣꯟꯗꯣ ꯂꯥꯞꯅ ꯊꯝꯕ꯭ꯔꯕ
ꯅ‌ꯦꯠꯋꯥꯔꯛ ꯌꯥꯝ ꯅꯨꯡꯉꯥꯏꯇꯦ
ꯀꯔꯤꯒꯤ ꯇꯥꯗꯕ꯭ꯔꯥ
ꯇꯥꯗꯤ ꯇꯥꯏꯌꯦ ꯄꯠꯄꯠ ꯇꯠꯂꯦꯕ ꯅꯪꯅ ꯇꯥꯔꯕꯣ ꯍꯥꯏꯕꯗꯨ ꯈꯤꯇꯪ ꯇꯥꯔꯒ ꯌꯥꯝ ꯐꯖꯟ ꯇꯥꯗꯦꯕ
ꯅꯪꯅ ꯉꯥꯡꯕꯗꯨꯗꯤ ꯑꯩ ꯐꯖꯅ ꯇꯥꯏꯅꯦ
ꯄꯠ ꯄꯠ ꯇꯠ ꯂꯩ ꯅꯦꯋꯥꯛꯁꯦ ꯌꯥꯝ ꯅꯨꯡꯉꯥꯏꯇꯦ
ꯂꯥꯞꯅ
ꯀꯩꯗꯧꯔꯕꯅꯣ ꯈꯪꯗꯦꯅꯦ
ꯅꯪ ꯀꯩꯗꯧꯔꯝꯃꯤꯅꯣ
ꯑ ꯑꯗꯨꯝ ꯆꯥꯛ ꯊꯣꯡꯕ ꯈꯣꯠꯄ ꯇꯧꯔꯝꯕꯅꯦ ꯅꯪꯗꯤ ꯀꯩꯗꯧꯔꯝꯃꯤꯅꯣ
ꯇꯥꯔꯕꯣ ꯍꯧꯖꯤꯛ ꯐꯖꯅ ꯍꯧꯖꯤꯛ ꯀꯩꯀꯩ ꯍꯣꯠꯅꯔꯤꯒꯦ ꯅꯪꯕꯣ
ꯑꯗꯨꯝ ꯀ꯭ꯂꯥꯁ ꯈꯔ ꯆꯠ ꯑꯃ ꯈꯔ ꯇꯧ ꯑꯗꯨꯝ ꯄꯪ ꯍꯣꯠꯅꯔꯤ ꯅꯪꯗꯤ ꯀꯃꯥꯏꯅ ꯇꯧꯔꯤꯒꯦ
ꯑꯩꯁꯨ ꯑꯗꯨꯝ ꯂꯩꯔꯤ ꯍꯥꯏꯗꯨꯅꯤꯗ ꯅꯣꯡ ꯆꯤꯡ ꯀꯃꯥꯏ ꯀꯃꯥꯏ ꯇꯧꯒꯦ ꯑꯗꯣꯝꯗꯕꯣ
ꯅꯣꯡ ꯆꯤꯡꯁꯦ ꯉꯔꯥꯡ ꯅꯍꯥꯟꯗꯤ ꯑꯗꯨꯝ ꯈꯔ ꯆꯨꯕꯅꯦ ꯑꯗꯣ ꯍꯟꯗꯛꯁꯦ ꯑꯃꯨꯛ ꯎꯝ ꯉꯁꯤꯗꯤ ꯈꯪꯁꯥ ꯁꯥꯏꯑꯦ ꯉꯔꯥꯡꯗꯤ ꯌꯥꯝ ꯀꯟꯅ ꯁꯥꯕ ꯑꯣꯏꯗꯦ ꯉꯁꯤꯅ ꯍꯦꯟꯅ ꯁꯥꯏ ꯅꯣꯏꯗꯨꯗꯗꯤ ꯀꯃꯥꯏꯅ ꯇꯧꯒꯦ ꯅꯣꯡ ꯆꯤꯡꯒꯤ ꯐꯤꯕꯝ
ꯑꯩꯈꯣꯏ ꯁꯣꯝꯗꯁꯨ ꯑꯗꯨꯝ ꯄꯪꯆꯨꯗꯁꯨꯨꯏ ꯈꯪꯗꯦ ꯉꯁꯤ ꯑꯗꯨꯃꯥꯏꯅ ꯇꯧꯔ‌ꯦ
ꯇꯨꯡꯉꯝꯃꯦ ꯏꯁꯤꯡ ꯑꯗꯨ ꯐꯔꯦ ꯍꯥꯏꯗꯤ ꯑꯗꯨꯝ ꯅꯂꯥꯒꯨꯝꯕꯗꯣ ꯏꯔꯝ ꯅꯂꯥꯗꯣ ꯐꯖꯟ ꯁꯦꯝꯕꯤꯗꯕꯒꯤ ꯑꯗꯨꯝ ꯈꯔ ꯀꯩꯅꯣ ꯇꯧꯕ ꯋꯥꯂꯦꯕ ꯌꯥꯝ ꯀꯨꯏꯅꯗꯤ ꯂꯩꯇꯦꯕ ꯑꯗꯨꯏꯁꯨ ꯅꯣꯡ ꯆꯨꯔꯀꯥꯟꯗ ꯁꯠ ꯂꯥꯎꯅ ꯀꯩꯅꯣ ꯇꯧꯔꯛ ꯊꯨꯡꯒꯠꯂꯛ ꯑꯗꯨꯒ ꯉꯥꯏꯍꯥꯛꯇꯪ ꯂꯩꯕꯒꯗꯤ ꯑꯗꯨꯝ ꯍꯦꯛꯇ ꯏꯁꯤꯡꯗꯣ ꯃꯌꯦꯡ ꯇꯥꯈꯤꯕ ꯈꯪꯗꯦꯗ ꯍꯧꯖꯤꯛꯀꯥꯟꯒꯤ ꯃꯅꯤꯄꯨꯔꯒꯤ ꯐꯤꯕꯝꯁꯦ ꯁꯤꯅ‌ꯦ
ꯐꯔꯦ ꯐꯔꯦ ꯑꯗꯨꯕꯨ ꯑꯣꯏꯔꯗꯤ ꯅꯪ ꯅꯁꯥ ꯀꯩꯁꯨꯝ ꯇꯧꯗꯕ ꯅꯠꯇ꯭ꯔꯣ ꯑꯅꯥ ꯑꯌꯦꯛ ꯌꯥꯎꯕ꯭ꯔꯣ
ꯏꯁꯥꯁꯦ ꯈꯪꯗꯦ ꯑꯗꯨꯝ ꯑꯃꯨꯛ ꯅꯨꯡꯉꯥꯏ ꯑꯃꯨꯛ ꯅꯨꯡꯉꯥꯏꯇ ꯎꯝ ꯌꯥꯝ ꯊꯣꯏꯗꯣꯛꯅ ꯍꯦꯛꯇ ꯅꯥꯕꯗꯤ ꯅꯠꯇꯦ ꯑꯗꯨꯝ ꯆꯠꯅ ꯍꯥꯏꯗꯅ ꯅꯪꯗꯤ ꯀꯩꯁꯨ ꯇꯧꯗꯕ ꯅꯠꯇ꯭ꯔꯣ
ꯇꯧꯗꯦ ꯇꯧꯗꯦ ꯑꯩꯕꯨꯗꯤ ꯄꯨꯟꯗ ꯄꯨꯟꯗꯕ ꯀꯨꯏꯔꯦꯅꯦ ꯑꯩꯈꯣꯏꯁꯦ ꯃꯇꯥꯡ ꯆꯥꯕꯗ ꯄꯨꯟꯅꯕ ꯑꯝꯇꯪ ꯍꯣꯠꯅꯕꯅꯗꯤ ꯐꯕꯅꯤ
ꯍꯣꯏ ꯑꯗꯨꯅꯦ ꯑꯝꯇ ꯀꯩꯅꯣ ꯇꯧꯔꯒ ꯄꯨꯟꯁꯦ ꯅꯣꯡꯃ ꯍꯥꯏꯅꯔꯒ ꯃꯇꯥꯡ ꯆꯥꯕꯗ ꯍꯣꯏ ꯑꯗꯨꯃꯥꯏꯅ ꯇꯧꯁꯦ ꯌꯥꯏ ꯌꯥꯏ ꯇꯧꯁꯦ ꯇꯧꯁꯦ ꯃꯇꯥꯡ ꯆꯥꯕꯗ ꯑꯝꯇ ꯄꯨꯟꯁꯦ ꯍꯥꯏꯅꯔꯛꯑꯣ ꯃꯤ ꯑꯇꯩꯁꯨ ꯍꯥꯏꯅꯔꯑꯣ ꯑꯗꯨꯒ ꯑꯩꯈꯣꯏ ꯀꯥꯏꯗꯅꯣ ꯄꯤꯛꯅꯤꯛꯀꯨꯝꯕ ꯑꯣꯏꯔꯁꯨ ꯍꯥꯏꯐꯦꯠ ꯀꯣꯏꯊꯣꯛꯄ ꯑꯣꯏꯔ ꯉꯥꯏꯍꯥꯛ ꯑꯗꯨꯝ ꯆꯠꯃꯤꯟꯅꯁꯦ
ꯄꯥꯜꯂꯣꯏ ꯐꯥꯎꯅꯔꯤꯕ ꯅꯠꯇ꯭ꯔꯣ ꯑꯇꯩꯗꯤ ꯑꯩꯗꯤ
ꯑꯥ ꯈꯔꯗꯤ ꯐꯥꯎꯅꯩꯌꯦ ꯂꯣꯏꯅꯃꯛꯄꯨꯗꯤ ꯐꯥꯎꯅꯗꯦ ꯑꯗꯨꯝ꯫ ꯈꯔꯗꯤ ꯐꯥꯎꯅꯩ ꯂꯣꯏꯅ ꯐꯥꯎꯅꯕꯗꯤ ꯑꯣꯏꯗ꯭ꯔꯦ ꯑꯗꯣ ꯑꯗꯨꯝ ꯐꯥꯎꯅꯕ ꯈꯔ ꯅꯪꯒꯤꯁꯨ ꯐꯥꯎꯅꯕ ꯈꯔ ꯑꯩꯒꯤꯁꯨ ꯐꯥꯎꯅꯕ ꯈꯔ ꯆꯠꯃꯤꯟꯅꯁꯤ꯫ ꯅꯪ ꯐꯥꯎꯅ ꯀꯅꯥ-ꯀꯅꯥ ꯑꯗꯨꯝ ꯐꯥꯎꯅꯕ ꯅꯠꯇ꯭ꯔꯣ ꯈꯔꯗꯤ꯫
ꯈꯔꯗꯤ ꯐꯥꯎꯅꯩꯌꯦ ꯑꯗꯣ ꯈꯪꯗꯦꯗ ꯇꯧꯔꯤꯁꯦ꯫
ꯍꯣꯏ ꯑꯗꯨꯅꯦ ꯅꯝꯕꯔꯁꯦ ꯑꯩꯁꯨ ꯁꯤꯟꯗꯣꯛ ꯁꯤꯟꯖꯤꯟ ꯇꯧꯕꯗ ꯑꯗꯨꯝ ꯅꯝꯕꯔꯁꯦ ꯍꯦꯛꯇ ꯃꯥꯡꯅꯕ ꯗꯥꯎ ꯌꯥꯗ꯭ꯔꯦ꯫ ꯅꯨꯡꯉꯥꯏꯇꯦ ꯑꯗꯨꯏꯁꯨ ꯀꯩꯗꯤ ꯎꯄꯥꯏ ꯂꯩ꯫ ꯑꯗꯨꯕꯨ ꯐꯥꯎꯅꯕ ꯈꯔ ꯑꯩꯈꯣꯏ ꯑꯗꯨꯝ ꯄꯨꯟꯁꯦ꯫ ꯃꯣꯏꯒꯤꯁꯨ ꯑꯗꯨꯝ ꯐꯥꯎꯅꯕ ꯈꯔꯗꯤ ꯂꯩꯔꯝꯒꯅꯤ ꯑꯗꯨꯝ ꯑꯩꯈꯣꯏꯁꯨ, ꯐꯥꯎꯅꯕ ꯈꯔ ꯄꯨꯜꯂ ꯂꯣꯏꯔꯦ꯫
ꯍꯟꯗꯛꯀꯤ ꯀꯥꯡꯁꯤꯗꯅꯦ ꯍꯦꯛꯇ ꯄꯨꯜꯂꯁꯦ ꯑꯗꯨꯗꯤ ꯃꯐꯝ ꯑꯃ ꯍꯥꯏꯅꯔꯒ꯫ ꯈꯔ ꯐꯖꯕ ꯃꯐꯝ ꯑꯣꯏꯔꯣ ꯅꯪ ꯅꯣꯏ ꯑꯗꯨꯝ
ꯌꯥꯏ-ꯌꯥꯏ ꯀꯥꯡꯗ ꯈꯦꯆꯔꯤ ꯆꯥꯔꯒ ꯍꯦꯛꯇ ꯄꯨꯟꯊꯔꯁꯦ꯫ ꯑꯩꯈꯣꯏ ꯏꯃꯥꯟꯅꯕꯤ ꯕꯥꯃꯣꯟ ꯑꯣꯏꯕ ꯌꯥꯎꯈꯤꯕꯗꯣ ꯃꯣꯏꯗ ꯍꯦꯛꯇ ꯆꯠꯂꯒ ꯆꯥꯁꯤꯜꯂꯨꯔꯁꯦ ꯍꯥꯏꯕ꯭ꯔꯣ꯫
ꯀꯤꯍꯣꯝ ꯆꯥꯕꯝꯒ ꯈꯪꯕ ꯅꯠꯇ꯭ꯔꯣ꯫
ꯀꯤ ꯍꯣꯝ ꯆꯥꯐꯝꯗꯣ, ꯍꯣꯏ ꯀꯤꯍꯣꯝ ꯆꯥꯐꯝ ꯈꯔꯗꯤ ꯈꯪꯉꯦ, ꯈꯔꯗꯤ ꯂꯩꯈꯤꯕꯅꯦ ꯑꯗꯣ ꯈꯪꯕ ꯈꯔꯗꯤ ꯂꯩꯈꯤꯕꯅꯦ ꯌꯦꯡꯉ ꯂꯣꯏꯔꯦ ꯐꯣꯟ ꯂꯩꯔꯤꯁꯤꯗꯤ ꯐꯣꯟꯗ ꯂꯣꯏ ꯊꯤꯔ ꯐꯪꯉꯕꯅꯦ ꯍꯧꯖꯤꯛ ꯀꯥꯟ꯫ ꯅꯣꯏ ꯑꯗꯣꯝꯗꯁꯨ ꯑꯃ ꯂꯩꯒꯨꯝ ꯇꯧꯗꯥꯏꯅꯦ꯫
ꯍꯣꯏ--ꯍꯣꯏ꯫ ꯑꯗꯨꯗ ꯍꯦꯛꯇ ꯖꯒꯥ ꯖꯒꯥꯗꯨꯗꯒꯤꯅꯦ ꯍꯦꯛꯑꯒ ꯆꯥꯔꯨꯔꯁꯦ ꯃꯐꯝꯗꯨꯗ ꯑꯗꯨꯅꯁꯨ ꯄꯩꯁꯥꯁꯨ ꯀꯩꯅꯣ ꯇꯧꯋꯤ ꯍꯥꯎꯕꯁꯨ
ꯍꯣ ꯍꯣꯏ ꯌꯥꯏꯌꯦ-ꯌꯥꯏꯌꯦ ꯑꯗꯨꯗ ꯇꯧꯔꯁꯤ ꯍꯦꯛꯇ ꯆꯥꯔꯁꯤ ꯃꯌꯥꯝ ꯍꯧ-ꯍꯧ ꯇꯧꯗꯅ꯫ ꯍꯔꯥꯎ-ꯍꯔꯥꯎ
ꯆꯥꯛ ꯏꯁꯤꯡꯒꯗꯤ ꯆꯥꯔꯕꯣ ꯅꯪꯕꯣ꯫
ꯆꯥꯛ ꯏꯁꯤꯡꯁꯦ, ꯊꯣꯡꯉꯝꯕꯅꯦ ꯆꯥꯗ꯭ꯔꯤꯌꯦ ꯅꯪꯗꯤ ꯆꯥꯔꯕꯣ꯫
ꯑꯩꯁꯨ ꯆꯥꯗꯤ ꯆꯥꯗ꯭ꯔꯤ ꯀꯩ ꯏꯟꯁꯥꯡ ꯊꯣꯡꯉꯝꯃꯤꯅꯣ꯫
ꯑ ꯉꯥ ꯀꯧꯇꯥ ꯀꯧꯇꯥ ꯉꯥꯗꯣ ꯑꯗꯨ ꯊꯣꯡꯖꯤꯜꯂ꯫ꯦ ꯅꯪꯒꯤꯗꯤ꯫
ꯑꯩꯁꯨ ꯈꯪꯗꯦꯗ ꯊꯣꯡꯗ꯭ꯔꯤ ꯍꯣꯔꯦꯟ ꯊꯣꯡꯉꯝꯗꯥꯏꯗ ꯈꯠꯅꯗꯣꯏꯅꯤ꯫ ꯑꯍꯥꯎ ꯑꯍꯥꯎꯧꯕꯒꯗꯤ ꯌꯥꯝ ꯆꯥꯔꯤꯕ ꯖꯥꯅꯤꯌꯦ ꯇꯧꯔꯤꯁꯦ꯫ ꯑꯗꯨ ꯐꯔꯦꯅꯦ ꯑꯗꯨ ꯑꯣꯏꯇꯥꯔꯗꯤ, ꯍꯟꯗꯛꯀꯤ ꯂꯥꯛꯄꯗꯨꯗꯅꯦ ꯑꯗꯨꯝ ꯄꯥꯎ ꯐꯥꯎꯅꯔꯒ ꯍꯦꯛꯇ ꯄꯨꯟꯅꯕ ꯇꯧꯔꯁꯤ꯫ ꯅꯪꯒꯤꯁꯨ ꯅꯪꯅ ꯐꯥꯎꯅꯕꯈꯩꯗꯨ ꯐꯥꯎꯔꯛꯑꯣ ꯑꯩꯒꯤꯁꯨ ꯑꯩꯒ ꯐꯥꯎꯅꯕꯈꯩꯁꯨ ꯑꯗꯨꯝ ꯐꯥꯎꯔꯛꯑꯒꯦ ꯑꯗꯨꯗꯨꯒꯅꯦ ꯑꯊꯨꯕ ꯃꯇꯝꯗ ꯄꯨꯜꯂꯁꯤ ꯅꯠꯇ꯭ꯔꯗꯤꯅꯦ ꯁꯨꯝ ꯂꯥꯞꯅꯈ꯭ꯔꯅꯤ꯫ ꯐꯔꯦ-ꯐꯔꯦ ꯑꯗꯨꯗꯤ ꯑꯩ ꯑꯃꯨꯛ ꯊꯝꯃꯒꯦ ꯀꯣꯟꯅ ꯃꯇꯥꯡ ꯆꯥꯕꯗ ꯑꯃꯨꯛ ꯇꯧꯔꯛꯑꯒꯦꯀꯣ꯫
ꯍꫭ ꯍꯣꯏ ꯐꯔꯦ-ꯐꯔꯦ꯫ ꯑ ꯍꯣꯏ ꯑꯩꯁꯦ ꯀꯩ ꯀꯩꯅꯣ ꯇꯧꯔꯒꯦ ꯊꯝꯃꯣ-ꯊꯝꯃꯣ꯫
ꯗ